ꯎꯝ ꯇꯥꯏ
ꯍꯥꯏꯁ ꯍꯥ ꯇꯦꯡꯕ꯭ꯔꯣ ꯑꯩꯈꯣꯏꯒꯤ ꯀꯣꯟꯖꯦ?
ꯍꯥ
ꯁꯦꯡꯕ꯭ꯔꯕ
ꯁꯦꯡꯉꯦ ꯑꯩ ꯉꯁꯥꯏ ꯇꯧꯕꯗꯣ ꯌꯥꯗꯕ ꯋꯟꯅꯦꯗ
ꯑꯣ ꯍꯩ ꯍꯥꯏꯔꯛꯀꯅꯨ
ꯍꯥꯏꯔꯣꯏ ꯍꯥꯏꯔꯅꯨ
ꯍꯣꯏ ꯍꯣꯏ ꯍꯣꯏ ꯀꯩ ꯃꯊꯦꯟ ꯅꯣꯏ ꯆꯥꯔꯒꯦ ꯍꯥ?
ꯍꯧꯋꯥꯏ
ꯍꯥꯎ ꯀꯥ ꯀꯅꯥꯅ ꯊꯣꯡꯕꯅꯣ?
ꯑꯩ ꯂꯩꯃꯤꯟꯅꯕ ꯍꯣꯏ ꯃꯕꯦꯝꯃꯅꯥ ꯊꯣꯡꯉꯦ
ꯍꯣꯏ ꯅꯕꯦꯝꯃꯥ
ꯎꯝ ꯍꯥꯎꯅ ꯅꯪ ꯀꯔꯤ ꯆꯥ ꯀꯔꯤ ꯏꯟꯁꯥꯡ ꯆꯥꯕ꯭ꯔꯣ?
ꯑꯩꯇꯣ ꯉꯁꯤꯗꯤ ꯑꯥ ꯑꯣꯛꯁꯥꯒ ꯌꯦꯟ ꯆꯥꯢꯌꯦ
ꯁꯦꯁ ꯌꯥꯝ ꯍꯥꯎ ꯍꯥꯎ ꯆꯥꯏꯀꯣ
ꯍꯣꯏ ꯑꯥ ꯑꯥ ꯉꯁꯤꯗꯣ ꯈꯔ ꯇꯧꯈ꯭ꯔꯦ
ꯁꯤꯁ ꯈꯔ ꯇꯧ ꯑꯥ
ꯀꯩꯅꯣ ꯁꯦꯡꯕ ꯍꯥꯏꯕꯨ ꯀꯩ ꯅꯣꯛꯅꯤꯡꯕ ꯂꯩꯒꯦ?
ꯅꯣꯛꯅꯤꯡꯗꯦ ꯑꯗꯨꯝ ꯅꯣꯛꯄꯅꯤꯅ ꯍꯥ
ꯁꯤꯁ ꯅꯣꯛꯅꯤꯡꯗ ꯅꯣꯛꯄ ꯃꯤꯅꯤꯅꯦ ꯑꯗꯨꯗꯤ ꯅꯪꯁꯦ
ꯅꯣꯛꯔꯦ ꯑꯩ ꯅꯣꯛꯅꯤꯡꯉꯦ
ꯑꯣ ꯍꯧꯖꯤꯛꯁꯨ ꯑꯃꯨꯛ ꯅꯣꯛꯀꯗꯔꯣ?
ꯅꯣꯛꯑꯣꯢ
ꯏꯤꯁ ꯑꯥꯏꯇ ꯅꯪꯅꯩ ꯀꯨꯝ ꯄꯥꯔꯤ ꯔꯕꯝ ꯀꯨꯝꯅ ꯑꯇꯣꯡ ꯍꯥꯏ ꯀꯠ ꯍꯋꯥꯏꯗꯣ ꯆꯥꯔꯕꯅꯤꯅ ꯑꯗꯨꯝ ꯐꯖꯊꯣꯛꯄ꯭ꯔꯣ ꯅꯣꯏꯊꯣꯛꯄ꯭ꯔꯣ? ꯑꯣ
ꯀꯩꯌꯦꯕ
ꯅꯣꯏꯗ꯭ꯔꯣ ꯍꯋꯥꯏ ꯆꯥꯃꯟꯕꯒꯤ ꯅꯪꯗꯤ ꯅꯣꯏꯔꯝꯈꯤꯔꯣꯏꯅꯦ
ꯍꯣ
ꯀꯩꯅꯣ ꯇꯧꯏ
ꯉꯁꯤꯇꯪ ꯆꯥꯕꯅꯤꯅ ꯍꯋꯥꯏꯗꯣ ꯅꯍꯥꯟ ꯆꯥꯗꯦ
ꯑꯣꯁ ꯑꯗꯨ ꯑꯣꯏꯔꯁꯨ ꯍꯋꯥꯏ ꯆꯥꯔꯗꯤꯀꯣ ꯌꯥꯝ ꯅꯣꯏꯊꯣꯛ ꯄꯨꯛꯇꯣ ꯆꯥꯊꯣꯛ ꯆꯥꯎꯊꯣꯛꯄꯅꯦꯕ ꯑꯗꯨꯃꯥꯏ ꯇꯧꯗ꯭ꯔꯣ
ꯀꯩꯅꯣ ꯎꯝ ꯀꯥꯏꯅ
ꯍꯣꯏ ꯅꯨꯡꯇꯤꯒꯤ ꯆꯥꯋꯣ ꯅꯪ ꯆꯥ ꯍꯞꯇꯥ ꯑꯃ ꯆꯥꯔꯗꯤ ꯈꯤꯔꯅꯤꯍꯦ ꯁꯤꯅꯔꯤ ꯅꯨꯃꯤꯠ ꯑꯥ ꯑꯃ ꯑꯅꯤ ꯑꯍꯨꯝ ꯆꯥꯔꯗꯤꯀꯣ ꯑꯃꯨꯛ ꯆꯥꯅꯤꯡꯉꯣꯏꯕ ꯃꯁꯛ ꯐꯥꯎ ꯌꯦꯡꯅꯤꯡꯉꯣꯏꯕ ꯀꯣ ꯑꯩꯅ ꯍꯥꯏꯁꯦ ꯆꯨꯝꯗ꯭ꯔꯣ
ꯑꯥ ꯆꯨꯝꯗꯦ
ꯄꯨꯨꯛ ꯅꯣꯏꯊꯣꯔꯛ ꯅꯕ ꯆꯥꯈ꯭ꯔꯒꯦ ꯑꯥ ꯆꯨꯝꯃꯦ ꯃꯦ
ꯊꯥꯎ ꯇꯥꯏꯌꯦ
ꯑꯣ
ꯇꯥꯏꯌꯦ ꯇꯥꯏꯌꯦ ꯂꯣꯏ ꯇꯥꯏ
ꯆꯨꯝꯃꯦ
ꯇꯨꯝꯅꯤꯡꯉꯕꯣ ꯑꯃꯨꯛ ꯍꯀꯥꯝ ꯆꯟꯒꯠ ꯂꯛꯏꯗꯣ ꯢꯁ ꯇꯨꯝꯅꯤꯡ ꯇꯨꯝ ꯇꯨꯝꯅꯤꯡꯗꯕ ꯍꯤꯗꯥꯛ ꯄꯤꯕꯤꯌꯣꯔ ꯍꯥꯥ ꯇꯨꯝꯅꯤꯡꯅꯕ ꯍꯤꯗꯥꯛꯄꯤꯌꯣ ꯍꯥꯏꯕ꯭ꯔꯣ ꯍꯥꯥ
ꯎꯝ ꯆꯟꯗꯦ
ꯍꯥꯥ
ꯅꯤꯡꯗꯦ
ꯇꯥꯕ꯭ꯔꯣ ꯏꯁ ꯏꯁꯤꯡꯗꯣ ꯖꯥꯔ ꯑꯃꯗ ꯂꯧ ꯖꯥꯔ ꯇꯥꯏꯌꯦ ꯇꯥꯗꯕ꯭ꯔꯣ ꯇꯥꯏꯌꯦ ꯑꯩꯗꯤ ꯐꯖꯅ ꯅꯪꯅꯅꯦ ꯍꯥꯏꯗꯣ
ꯑꯣ
ꯍꯣ
ꯑꯥ
ꯍꯥꯎꯃꯦꯅꯤ
ꯁꯥꯎꯒꯅꯨ ꯁꯥꯎ ꯁꯥꯎꯕꯅ ꯀꯦꯝꯇ ꯀꯥꯟꯅꯕ ꯄꯨꯔꯛꯑꯣꯏ ꯁꯥꯎꯕꯗꯣ ꯐꯥꯊꯈꯣ ꯐꯥꯊꯈꯣ ꯁꯥꯎꯕꯤꯒꯅꯨ ꯁꯥꯕꯗꯤ ꯀꯣ ꯀꯦꯝꯇ ꯀꯥꯟꯅꯗꯦ ꯀꯣ ꯇꯥꯕ꯭ꯔꯣ ꯇꯥꯕ꯭ꯔꯣ ꯑꯣ ꯑꯩꯗꯤ ꯇꯥꯗꯕꯔ ꯇꯨ ꯃꯨꯛꯀ ꯇꯧꯔꯦ ꯍꯥꯏꯒꯦ ꯇꯧꯔꯀꯥꯟꯗ
ꯍꯥꯏꯔꯣ
ꯍꯣꯏ ꯍꯥꯏꯒꯦ ꯅꯪ ꯂꯣꯏꯅꯤꯡꯕ꯭ꯔꯣ
ꯍꯥꯥ
ꯍꯥ ꯅꯪ ꯅꯣꯏꯅꯤꯡꯕ꯭ꯔꯕ
ꯑꯥꯏ ꯅꯣꯢꯅꯤꯡꯉꯦ ꯏꯃꯥꯅꯀꯣ ꯅꯌꯥꯡ ꯀꯪꯃꯟꯈ꯭ꯔꯦ ꯍꯥꯢꯌꯦ
ꯑꯣ ꯑꯗꯨꯃꯥꯏ ꯍꯥꯏꯕ꯭ꯔꯣꯅꯦ ꯅꯃꯥꯅ
ꯎꯝ ꯍꯥꯏꯌꯦ ꯃꯤ ꯊꯦꯡꯅꯕ ꯃꯤꯅꯖꯨꯀꯣ ꯗꯨꯝ ꯅꯪ ꯊꯥꯏ ꯍꯥꯥ
ꯅꯪꯉꯤ ꯅꯃꯥꯗ ꯅꯪꯅꯅꯦ ꯍꯥꯏꯕ ꯌꯥꯗ꯭ꯔꯣ
ꯑꯩꯅ ꯍꯥꯏꯌꯦꯅ ꯃꯥ ꯅꯪꯅ ꯆꯥꯖꯗꯕꯒꯤꯅꯦ ꯍꯥꯏꯌꯦ
ꯏꯁ ꯐꯖꯅ ꯆꯥꯏ ꯍꯥꯏꯒꯗꯕꯅꯦ
ꯑꯩ ꯐꯖꯅ ꯆꯥꯏꯌꯦ ꯑꯗꯨ ꯃꯥ ꯊꯥꯖꯗꯦ ꯀꯩꯒꯤꯅꯣ ꯍꯥꯏꯗꯤ ꯑꯩꯅ ꯆꯥꯕ ꯆꯥꯛꯇꯣ ꯈꯤꯇꯪꯪꯉꯛ ꯑꯣꯏꯕꯒꯤ
ꯑꯣ ꯊꯥꯎꯒꯨꯝꯕ ꯄꯥꯝꯗꯕ ꯃꯤꯖꯦ ꯑꯗꯨꯝ ꯈꯔꯗꯤ ꯀꯪꯕꯅꯦꯕꯣ ꯊꯥꯎ ꯄꯥꯝꯕ ꯃꯤ ꯀꯩꯅꯣ ꯎꯝ ꯄꯥꯝꯗꯕ ꯃꯤ
ꯑꯣ
ꯄꯥꯝꯕ ꯃꯤꯗꯤ ꯈꯔ ꯅꯣꯏꯕꯅꯦꯕꯀꯣ
ꯑꯩꯗꯤ ꯊꯥꯎ ꯄꯥꯝꯃꯤꯅ
ꯑꯗꯨꯒ ꯅꯪꯗꯤ ꯀꯪꯕ
ꯎꯝ
ꯑꯩꯁ ꯑꯁꯤꯗꯤ ꯑꯣꯟꯅ ꯇꯩꯅꯔꯦꯗꯅ ꯁꯤꯗꯤ
ꯑꯩꯗꯤ ꯊꯥꯎꯒꯨꯝꯕ ꯉꯧꯗ꯭ꯔꯗꯤ ꯆꯥꯕ ꯍꯥꯎꯇꯦ
ꯑꯣ ꯆꯝꯐꯨꯠꯒꯨꯝꯕꯁꯨ ꯑꯣ
ꯐꯖꯅ ꯆꯥꯏ ꯀꯥꯡꯁꯣꯏ ꯌꯨꯝꯗ ꯂꯩꯔꯗꯤꯀꯣ
ꯎꯝ
ꯌꯦꯟꯗꯣ ꯈꯔ ꯉꯧꯔꯅꯤ ꯑꯗꯣ ꯑꯇꯣꯞꯄ ꯑꯇꯣꯞꯄ ꯈꯔ ꯈꯔ ꯉꯧꯔꯅꯤ ꯑꯗꯨꯝ ꯆꯥꯏꯌꯦ ꯑꯍꯥꯎ ꯑꯍꯥꯎ ꯕꯣ ꯁꯤꯗ ꯂꯩꯔꯗꯤ ꯑ ꯂꯣꯏꯔꯦ ꯂꯣꯏꯔꯦ ꯀꯥꯡꯁꯣꯏꯒ
ꯂꯣꯏꯔꯦ ꯀꯥꯡꯁꯣꯏꯅ ꯍꯦꯟꯅ ꯅꯨꯉꯥꯏꯕꯅꯤꯗ
ꯅꯨꯉꯥꯏꯇꯦ
ꯍꯣꯏ ꯑꯈꯣꯏꯒꯤ
ꯍꯛꯆꯥꯡꯕꯨꯗꯤ ꯐꯩꯌꯦꯀꯣ ꯂꯣꯏꯅ ꯑꯗꯣ ꯍꯥꯎꯇꯦ ꯆꯥꯃꯜꯂꯁꯨ ꯄꯦꯟꯂꯦ
ꯌꯦꯅꯣ ꯑꯁꯤ ꯅꯪ ꯌꯥꯝ ꯌꯦꯟꯗꯤ ꯌꯥꯝ ꯆꯥꯕ ꯃꯥꯜꯂꯦꯗ ꯑꯥ ꯅꯨꯡꯇꯤꯒꯤ ꯆꯥꯕ꯭ꯔꯣ
ꯑꯗꯨꯝ ꯅꯨꯡꯇꯤꯒꯤ ꯍꯥꯏꯈ꯭ꯔꯁꯨ ꯌꯥꯏ ꯅꯨꯡꯇꯤ ꯍꯥꯏꯔꯁꯨ ꯌꯥꯏ ꯅꯨꯡꯇꯤꯒꯤ ꯍꯥꯏꯔꯁꯨ
ꯇꯨ ꯇꯨ ꯑꯗꯨꯅꯅꯦ
ꯌꯨꯝ ꯌꯨꯝꯗ ꯂꯩꯕ ꯀꯥꯟꯗꯅꯦꯍꯦ
ꯎꯝ ꯌꯦꯟ ꯆꯥꯕꯗꯣ ꯐꯠꯇꯕꯅꯤꯀꯣ ꯌꯥꯝ ꯂꯩ ꯈ꯭ꯔꯕꯅꯤ ꯍꯤꯗꯥꯛ ꯀꯥꯞꯄꯤꯕ ꯀꯩꯅꯣ ꯃꯥꯒꯤ ꯃꯣꯏꯒꯤ ꯆꯤꯟꯖꯥꯛꯇꯣꯀꯣ ꯑꯗꯨꯝ ꯀꯩꯀꯩ ꯍꯤꯗꯥꯛ ꯍꯥꯞꯄꯅꯦꯕ ꯀꯣ ꯑꯗꯨꯗ ꯃꯣꯏ ꯆꯥꯔꯒ ꯇꯧꯕꯅꯤꯅꯀꯣ ꯍꯤꯡꯕꯅꯤꯅ ꯎꯄꯥꯏ ꯂꯩꯇꯦ ꯈꯔ ꯂꯩꯗꯤ ꯑꯗꯨ ꯑꯗꯥ ꯂꯥꯏꯅꯥ ꯂꯩꯔꯦ ꯀꯥꯏꯅ ꯍꯥꯏꯔꯛꯇꯧ ꯃꯥꯜꯂꯦ ꯅꯪ ꯑꯩꯁꯦ
ꯂꯩꯇꯦ ꯎꯝ ꯌꯥꯝꯅ ꯍꯥꯏꯗꯤ ꯃꯌꯥꯝ ꯆꯥꯗꯦ ꯈꯤꯇꯪꯈꯛ ꯆꯥꯕꯅꯦ ꯍꯥꯏꯗꯤ ꯌꯥꯝꯅ ꯅꯨꯡꯇꯤꯒꯤ ꯅꯠꯇꯦ ꯑꯣ ꯍꯞꯇꯥ ꯃꯅꯨꯡꯒꯤ ꯃꯅꯨꯡ ꯍꯞꯇꯥ ꯑꯃꯒꯤ ꯃꯅꯨꯡꯗ ꯑꯍꯨꯝꯂꯛ ꯃꯔꯤꯔꯛ ꯁꯨꯃꯥꯏꯅ ꯆꯥꯕ
ꯑꯗꯨꯃꯥꯏꯅ ꯇꯧꯕ꯭ꯔꯣ ꯑꯣ ꯑꯣ ꯑꯗꯨ ꯑꯗꯨꯗꯤ ꯍꯞꯇꯥ ꯔꯣꯝ ꯊꯥ ꯑꯃꯗ ꯑꯃꯔꯛ ꯆꯥꯔꯗꯤ ꯌꯥꯏ
ꯑꯗꯨꯗꯤ ꯀꯥꯅꯅ ꯍꯥ
ꯏꯁ ꯑꯁꯦꯡꯕꯅꯦ ꯑꯗꯨꯒꯨꯝꯕ ꯌꯥꯝ ꯍꯥꯎꯕ ꯇꯥꯏꯞꯇ
ꯍꯣꯏ
ꯑꯇꯣꯞꯄ ꯑꯍꯥꯎꯕ ꯂꯩꯗꯅ ꯑꯗꯨꯒ ꯆꯥꯔꯒꯗꯕꯅꯦꯕ ꯑꯗꯨ ꯁꯤꯗꯤꯑꯦ ꯌꯦꯟꯗꯤ ꯍꯥ ꯂꯩ ꯂꯩꯅꯥꯒꯤ ꯃꯄꯤ ꯂꯥꯏꯅꯥꯒꯤ ꯃꯄꯤꯅꯦ
ꯎꯝ ꯌꯥꯗꯦ ꯐꯖꯅ ꯈꯪꯗꯦ ꯈꯪꯗꯦ
ꯅꯪ ꯇꯥꯗ꯭ꯔꯣ ꯑꯗꯨꯒꯤ ꯌꯥꯝ ꯂꯩꯅꯥ ꯊꯣꯛꯑꯦ ꯍꯥꯏꯅ ꯇꯥ ꯇꯥꯗꯦ
ꯇꯥꯗꯦ
ꯏꯁ ꯅꯅꯥꯗꯣ ꯄꯪꯕ꯭ꯔꯅꯦ
ꯃꯪꯗ ꯌꯦꯟꯗꯣ ꯅꯥꯔꯒ ꯁꯤ ꯁꯤ ꯍꯥꯏꯕꯗꯤ ꯈꯪꯗ꯭ꯔꯦꯕꯀꯣ ꯑꯗꯨ ꯃꯤ ꯅꯥꯏꯌꯦꯗꯤ ꯈꯪꯗꯕ
ꯍꯤꯗꯥꯛ ꯅꯠꯇꯦ ꯑꯩ ꯍꯥꯏꯒꯦꯀꯣ ꯌꯦꯟꯗꯣ ꯆꯥꯔꯒ ꯀꯣ
ꯎꯝ
ꯅꯥꯏꯗꯤ ꯍꯥꯏꯔꯣꯏꯕꯀꯣ ꯌꯦꯟꯗꯣ ꯁꯨꯝ ꯆꯥꯔꯒ ꯑꯗꯨꯝ ꯃꯣꯏꯒꯤ ꯀꯩꯅꯣ ꯍꯧꯖꯤꯛ ꯆꯥꯔꯦꯗꯅ ꯍꯌꯦꯡꯒꯨꯝꯕ ꯀꯩꯅꯣ ꯃꯣꯏꯗꯣ ꯅꯥꯏ ꯍꯥꯏꯔꯦꯕ ꯑꯗꯨꯝ ꯀꯨꯏꯅ ꯂꯩꯔꯀꯥꯟꯗꯀꯣ ꯃꯥꯒꯤ ꯂꯥꯏꯅꯥ ꯑꯣꯏ ꯑꯣꯏꯈ꯭ꯔꯅꯤꯕꯀꯣ ꯑꯗꯨꯅ ꯐꯖꯅ ꯎꯝ ꯐꯖꯅ ꯊꯤꯖꯤꯜꯂꯗꯤꯀꯣ ꯃꯣꯏ ꯌꯦꯟ ꯆꯥꯕ ꯇꯥ ꯂꯩꯔꯝꯃꯦꯕꯀꯣ ꯃꯊꯪ ꯃꯊꯪ ꯀꯥꯔꯛꯄꯅꯦꯕ ꯑꯗꯣ
ꯑꯗꯣ ꯆꯨꯝꯅꯒꯤ ꯌꯦꯟ ꯌꯨꯝꯗ ꯂꯣꯏꯕꯅꯤ ꯆꯥꯕ ꯌꯥꯏꯅ ꯑꯃꯥꯗꯣ
ꯑꯣ ꯑꯗꯨꯗꯤ ꯌꯥꯏꯑꯦ ꯑꯗꯨꯗꯤ ꯌꯥꯝ ꯍꯥꯎꯕꯅꯦ ꯃꯍꯥꯎꯁꯨ ꯌꯥꯝ ꯂꯩꯕꯅꯦ ꯍꯛꯆꯥꯡꯁꯨ ꯐꯕꯅꯦ ꯑꯗꯨꯗꯤ
ꯎꯝ ꯗꯨꯅ ꯌꯨꯝꯗ ꯂꯣꯏꯔꯒ ꯆꯥꯔꯅꯤ
ꯎꯝ ꯗꯨꯀꯥꯟꯒꯨꯝꯕ ꯀꯩꯅꯣ ꯗ ꯂꯩꯕꯗ ꯑꯁ ꯀꯩ ꯀꯩꯅꯣ ꯄꯤꯁꯤꯟ ꯂꯛꯏꯗ ꯑꯩꯈꯣꯏꯒ ꯈꯪꯗꯔꯦꯗꯅ ꯑꯗꯨꯗꯣ ꯀꯩꯀꯩ ꯍꯤꯗꯥꯛ ꯀꯥꯞꯄꯅꯣ ꯃꯣꯏꯒꯤ ꯀꯤ ꯀꯦꯖꯤꯗꯣ ꯌꯥꯝ ꯇꯥꯍꯟꯅꯤꯡꯉꯥꯏ ꯇꯧꯕ꯭ꯔꯣꯁꯨ ꯌꯥꯎꯋꯦ ꯆꯥꯎꯍꯟꯅꯤꯡꯉꯥꯏꯁꯨ ꯇꯧꯕ ꯑꯥ ꯃꯤ ꯃꯤꯌꯥꯝ ꯂꯩꯈ꯭ꯔꯦꯗ ꯑꯗꯨꯗꯤ
ꯀꯔꯤꯁꯨ ꯀꯥꯏꯗꯦꯗ ꯑꯁ ꯇꯨꯝꯃꯦ ꯅꯪꯅ ꯇꯨꯝꯅꯤꯡꯅ ꯇꯨꯝꯅꯤꯡ ꯗꯥꯅꯉꯥꯏ ꯍꯤꯗꯥꯛ ꯍꯥꯏꯕꯗꯣ ꯀꯔꯤꯅꯣ ꯑꯝꯇ ꯍꯥꯏꯔꯛꯑꯣ
ꯑꯣ ꯇꯨꯝꯅꯤꯡꯗꯕ ꯍꯤꯗꯥꯛ ꯍꯥꯏꯔꯣ
ꯎꯝ
ꯑꯣ ꯑꯗꯨꯗꯤ ꯀꯣꯏ ꯏꯁꯤꯡꯗꯣ ꯖꯥꯔ ꯑꯃꯥꯗꯣ ꯂꯩꯌꯦꯗꯣ ꯅꯣꯏꯗꯣ ꯑꯗꯣꯞ ꯄꯣꯂꯞ ꯐꯛꯆꯜꯂꯣ ꯅꯪ ꯇꯨꯝꯅꯤꯡꯉꯣꯏ ꯁꯨꯛꯇꯨꯝ ꯇꯨꯝꯔꯣꯏ ꯖꯥꯔ ꯑꯃꯥꯗꯣ
ꯅꯪꯅ ꯍꯥꯏꯅꯤꯡꯉꯤꯁꯦ ꯑꯩ ꯒ꯭ꯌꯥꯟ ꯇꯥꯏ
ꯍꯣꯏ ꯅꯪ ꯒꯦꯟ ꯇꯥꯔꯗꯤ ꯌꯥꯏꯅꯦ ꯑꯩ ꯒꯦꯟ ꯇꯥꯗ꯭ꯔꯁꯨꯒꯣ
ꯅꯪ ꯍꯥ
ꯍꯣꯏ ꯑꯩꯅ ꯍꯥꯏꯔꯤꯁꯦ ꯑꯗꯨꯝ ꯌꯥꯗ꯭ꯔꯣ ꯌꯥꯕꯅꯤꯀꯣ
ꯎꯝ ꯌꯥꯗꯦ
ꯌꯥꯕꯅꯤꯍꯦ ꯌꯥꯕꯅꯤ ꯉꯁꯤ ꯑꯩ ꯑꯦ ꯍꯣ ꯉꯁꯤꯗꯣ
ꯍꯥ
ꯅꯪ ꯄꯨꯡ ꯄꯨꯡ ꯀꯌꯥꯗ ꯍꯧꯒꯠꯄꯅꯣꯕ ꯉꯁꯤꯗꯣ ꯍꯥ
ꯅꯤꯄꯥꯟ ꯃꯈꯥꯏ ꯅꯤꯄꯥꯟ ꯃꯥꯏꯅ ꯍꯧꯒꯠꯄꯟ
ꯑꯁꯤ ꯅꯨꯡ ꯑꯣ ꯅꯤꯄꯥꯟ ꯃꯈꯥꯏꯗ ꯍꯧꯒꯠꯂꯒ ꯀꯩꯀꯩ ꯇꯧꯋꯦ
ꯍꯧꯒꯠꯂꯦ ꯕ꯭ꯔꯁ ꯇꯧꯔꯦ
ꯎꯝ
ꯑꯗꯨꯒ ꯍꯨꯝ ꯆꯥꯛ ꯊꯣꯡꯕ
ꯏꯁ ꯆꯥꯛ ꯊꯣꯡꯔꯒꯥꯂ ꯑꯥ ꯆꯥꯕ ꯂꯣꯏꯔꯒ ꯑꯃꯨꯛ ꯇꯨꯝꯕꯀꯣ
ꯆꯥꯕꯗꯤ ꯊꯦꯡꯅ ꯆꯥꯌꯦ ꯄꯨꯡ
ꯑꯣ
ꯑꯅꯤ
ꯑꯣ ꯑꯗꯨ ꯑꯣꯏꯔꯁꯨ ꯍꯪ ꯃꯄꯥꯟꯗꯁꯨ ꯊꯣꯛꯑꯣꯏꯅꯦꯍꯦ ꯃꯄꯥꯟꯗ ꯊꯣꯛꯑꯣ
ꯀꯅꯥꯒ ꯊꯣꯛꯑꯣꯔ
ꯎꯝ ꯏꯁ ꯂꯥꯛꯑꯥ ꯉꯁꯤꯗꯣ ꯑꯩ ꯅꯣꯏ ꯃꯅꯥꯛꯇ ꯂꯥꯛꯑꯦ
ꯍꯝ ꯂꯥꯛꯑꯃꯅꯤ
ꯑꯁ
ꯄꯨꯡ ꯀꯌꯥꯗ ꯂꯥꯛꯄ ꯍꯥꯏ ꯄꯨꯨꯡ ꯀꯌꯥꯗ
ꯂꯥꯛꯄꯅꯦꯕ ꯑꯗꯣ ꯃꯝꯈ꯭ꯔꯕ ꯄꯥꯏ ꯂꯩꯇꯕ ꯀꯤ ꯄꯨꯡꯁꯦ ꯃꯉꯥ ꯃꯈꯥꯏꯗ ꯍꯟꯕꯗꯤ ꯑꯣ
ꯍꯥꯟꯕꯅ ꯄꯨꯡ ꯀꯌꯥꯗ
ꯍꯥꯟꯕꯗꯤ ꯌꯥꯝ ꯊꯦꯡꯉꯦ ꯄꯨꯡ ꯇꯔꯦꯠ ꯃꯈꯥꯏ ꯍꯦꯜꯂꯦ
ꯑꯣ ꯊꯦꯡꯈ꯭ꯔꯦ ꯑꯩꯈꯣꯏꯗꯣ ꯀꯣ
ꯎꯝ
ꯄꯨꯡ ꯇꯔꯨꯛ ꯃꯈꯥꯏꯗ ꯊꯣꯛꯂꯛꯑꯦ ꯇꯔꯦꯠꯇ ꯍꯜꯂꯦ ꯃꯝꯃ ꯀꯥꯟꯗ ꯁꯥꯏꯕꯔꯗ ꯑꯥ ꯑꯩꯈꯣꯏꯒꯤ ꯏꯃꯥꯟꯅꯕꯤ ꯑꯃꯒꯤ ꯆꯦ ꯑꯃ ꯌꯦꯡꯕ
ꯑꯣ ꯀꯩ ꯑꯣ
ꯍꯣꯔꯦꯟ ꯍꯥꯏꯒꯦ
ꯍꯣꯏ ꯍꯣꯏ ꯍꯥꯏꯌꯣ ꯍꯥꯏꯌꯣ ꯀꯩꯌꯤꯝ ꯀꯥꯏꯗꯦ ꯉꯁꯤꯗꯤ ꯀꯥꯡ ꯂꯩꯇꯕ ꯃꯥꯜꯂꯦ ꯅꯣꯏ ꯅꯣꯏꯅꯥꯛꯇ ꯀꯣ
ꯍꯥꯥ
ꯀꯥꯡꯗꯣ ꯂꯩ ꯂꯩꯇ꯭ꯔꯦꯀꯣ
ꯑꯩꯒꯤ ꯅꯥꯛꯇꯔꯥ
ꯑꯧ
ꯀꯔꯤꯁꯨ ꯂꯩꯇꯦ
ꯍꯣꯏ ꯅꯨꯡꯉꯥꯏꯅꯦ ꯁꯤ ꯍꯨꯏ ꯃꯌꯥꯝꯁꯤꯅꯀꯣ ꯑꯁ ꯅꯪ ꯍꯨꯏ ꯆꯥꯏ ꯀꯣ ꯍꯥꯥ